ꯇꯥꯕ꯭ꯔꯣ
ꯇꯥꯏꯌꯦ ꯇꯥꯏꯌꯦ
ꯀꯩꯗꯧꯔꯤꯅꯣ
ꯑꯁ ꯁꯨꯝ ꯍꯤꯄꯤ ꯅꯣꯏꯗꯤ
ꯍꯥꯥ
ꯅꯪꯗꯤ
ꯑꯩꯗꯤ ꯑꯗꯨꯝ ꯂꯩꯌꯦꯗ ꯃꯄꯥꯟꯗ
ꯆꯔꯁ ꯆꯠꯇꯕ꯭ꯔꯣ
ꯎꯝ ꯀꯩꯅꯣ ꯑꯩꯒꯤ ꯀꯩꯅꯣ ꯕꯣꯂꯨꯝꯁꯦ ꯈꯔ ꯇꯥꯗꯦ ꯀꯩꯗꯧꯅꯤ ꯐꯖꯅ ꯇꯥꯗꯕ ꯀꯣ ꯑꯝ ꯇꯥꯔꯦ ꯍꯧꯖꯤꯛꯗꯤ
ꯀꯔꯝ ꯀꯥꯟ ꯂꯥꯛꯇꯣꯏꯅꯣ ꯊꯣꯡꯗ꯭ꯔꯤꯗ ꯉꯜꯂꯤ ꯀꯩꯅꯣ
ꯂꯥꯛꯅꯕ ꯀꯔꯤ
ꯅꯤꯀꯥꯗꯣ
ꯎꯝ
ꯉꯁꯥꯏ ꯅꯪ ꯂꯥꯛꯀꯅꯤ ꯂꯥꯛꯑꯣꯏꯁꯨ ꯈꯪꯗꯕꯅꯤꯅ ꯔꯦꯟ ꯊꯤꯕ ꯆꯠꯂꯦꯕ
ꯐꯪꯗꯦ ꯐꯪꯕꯗꯨꯁꯨ ꯇꯥꯡꯉꯦꯕ
ꯃꯥꯒꯤ ꯃꯅꯦ ꯃꯅꯦ ꯎꯝ ꯈꯣꯏꯒꯤ ꯍꯥꯕ ꯅꯠꯇ꯭ꯔꯣ
ꯑꯗꯨꯁꯨ ꯃꯥꯒꯤꯁꯨ
ꯑꯣ ꯑꯣ ꯑꯗꯣ ꯃꯥ ꯊꯕꯛ ꯐꯪꯉꯕꯣ
ꯐꯪꯗ꯭ꯔꯤ ꯉꯁꯤ ꯏꯟꯇꯔꯚꯤꯌꯨ ꯑꯃ ꯆꯠꯂꯦ ꯁꯤꯂꯔꯤꯗꯤ ꯍꯥꯏꯗꯦ ꯍꯥꯏꯌꯦ ꯁꯤꯂꯔꯤꯗꯤ ꯍꯥꯏ ꯊ꯭ꯔꯤ ꯍꯥꯏ ꯑꯗꯣ
ꯅꯍꯥꯟ ꯆꯠꯄꯁꯤꯡꯗꯤ
ꯈꯪꯗꯦ ꯉꯁꯥꯏ ꯆꯠꯄꯗꯗꯤ ꯃꯥ ꯇꯟꯗꯧ ꯃꯥꯜꯂꯦꯗ ꯍꯥꯏꯗꯤ ꯁꯂꯨꯟꯒꯤ ꯇꯥꯏꯞꯇꯀꯣ
ꯑꯣ
ꯐꯖꯟꯅ ꯅꯥꯟꯅ ꯑꯁ ꯊꯥꯏꯂꯦꯟꯒꯤ ꯇꯥꯏꯞꯇ ꯇꯧꯋꯦꯕ
ꯍꯥ
ꯗ꯭ꯔꯦꯁ ꯀꯁꯦ ꯊꯥꯢꯂꯦꯟ ꯅꯨꯄꯤꯒ ꯁꯦꯠꯄꯗꯣ ꯄꯥꯂꯔ ꯀꯩꯀꯥꯗ ꯌꯥꯎꯕ ꯁꯤꯡꯗꯣ
ꯑꯣ ꯃꯥ ꯇꯜꯂꯦ ꯍꯥꯢꯕ꯭ꯔꯣ
ꯇꯜꯂꯦꯗꯤ ꯍꯥꯏꯗꯦ ꯑꯗꯨꯕꯨ ꯇꯟꯗꯣ ꯍꯥꯏꯗꯤ ꯇꯧꯅꯤꯡꯗꯧ ꯃꯥꯟꯗꯦꯗ
ꯎꯝ ꯀꯥꯏꯗ
ꯔꯤꯝꯁ ꯔꯣꯠꯇ
ꯑꯣ
ꯆꯥꯛ ꯊꯣꯡꯉꯕꯣ
ꯑꯈꯣꯏ ꯏꯃꯥ ꯏꯄꯥ ꯃꯣꯏꯅꯤ ꯊꯣꯡꯔꯒ ꯂꯩꯌꯦ
ꯀꯩ ꯢꯟꯖꯥꯡꯅꯣ
ꯈꯪꯗꯦ ꯀꯥꯡꯁꯣꯢ ꯑꯣꯏꯔꯝꯅꯤ
ꯑꯍꯥꯎꯕ ꯖꯥꯗ꯭ꯔꯣ ꯌꯨꯝ ꯌꯧꯕꯒꯤ
ꯑꯁ ꯂꯥꯛꯄ ꯅꯨꯃꯤꯠꯇ ꯀꯩꯅꯣ ꯊꯣꯡꯕꯤꯌꯦ ꯌꯦꯟ ꯎꯝ
ꯑꯩꯁ
ꯌꯦꯟꯗꯣ ꯈꯔ ꯄꯤꯛꯄꯒꯤꯀꯣ ꯍꯧꯖꯤꯛꯀꯥꯟꯒꯤꯁꯦ
ꯌꯥꯝ ꯂꯩ ꯃꯥꯟꯂꯩꯅꯦ
ꯂꯩꯕꯨꯗꯤ ꯂꯩꯌꯦ ꯑꯗꯣ ꯈꯔ ꯄꯤꯛꯑꯦ ꯎꯝ ꯌꯥꯝꯃꯟꯕꯒꯤꯀꯣ ꯑꯩꯈꯣꯏꯒꯤ ꯁꯨꯃꯥꯡꯁꯦ ꯌꯥ ꯗ꯭ꯔꯦꯕ ꯌꯦꯟꯒꯤ ꯊꯤ ꯉꯥꯛꯇ ꯉꯥꯏꯔꯦ
ꯅꯣꯡꯃ ꯅꯣꯡꯃ ꯑꯃꯃꯝ ꯆꯠꯊꯣꯑꯣ ꯑꯗꯨꯗꯤ ꯅꯃꯥ ꯃꯄꯥ ꯂꯩꯗ꯭ꯔꯀꯥꯟꯗ ꯍꯦꯛ ꯍꯦꯛ ꯊꯣꯡꯕꯤꯒꯦ
ꯂꯧꯖꯒꯤꯕ ꯀꯨꯝꯔꯛꯄꯗ ꯑꯁ ꯀꯩ ꯖꯥꯡꯅꯣ ꯍꯥꯏꯔꯒ ꯌꯦꯅꯤ ꯀꯥꯏ ꯍꯥ
ꯃꯣꯏ ꯑꯅꯤ ꯍꯌꯦꯡ ꯂꯧ ꯆꯠꯀꯅꯤ ꯍꯥꯏꯌꯦ ꯑꯗꯣ ꯏꯅꯥꯎ ꯅꯨꯄꯥ ꯑꯩꯈꯣꯏ ꯑꯅꯤ ꯈꯛꯇ ꯂꯩꯒꯗꯧ ꯃꯥꯜꯂꯦ ꯅꯦ ꯑꯗꯨꯗ ꯇꯧꯍꯧ ꯇꯧꯒꯗꯧ ꯃꯥꯜꯂꯦ
ꯎꯝ ꯀꯩꯁꯨ ꯆꯠꯇꯕ꯭ꯔꯣ
ꯀꯔꯤ
ꯉꯥꯁꯤ
ꯆꯥꯔꯁꯤ ꯔꯥ
ꯅꯠꯇꯦ ꯀꯣꯏꯕ ꯆꯛꯒꯨꯝꯅ ꯆꯠꯇꯕ꯭ꯔ
ꯈꯣꯏ ꯏꯆꯦ ꯑꯩꯈꯣꯏꯗ ꯉꯁꯤ ꯑ ꯀꯩꯅꯣ ꯁꯤꯡꯖꯨꯒ ꯄꯨꯔꯤ ꯁꯦꯝꯃꯒ ꯆꯥꯏꯌꯦ
ꯅꯣꯢꯗꯤ ꯑꯗꯨꯒꯨꯝꯕ ꯌꯥꯝ ꯁꯦꯝꯒꯜꯂꯦꯀꯦ
ꯍꯥꯥ
ꯄꯨꯔꯤꯒꯨꯝꯕ ꯅꯣꯏ ꯁꯦꯝꯒꯜꯂꯦꯕ
ꯑ ꯑꯗꯨ ꯁꯤꯡꯖꯨꯗ ꯀꯩꯅꯣ ꯇꯧꯔꯒ ꯆꯥꯕꯅꯦ ꯍꯥꯎ ꯌꯦꯗ ꯅꯥꯀꯨꯞꯄꯤꯒꯤ ꯁꯤꯡꯖꯨ ꯆꯥꯕ
ꯑꯩꯈꯣꯏꯁꯨ ꯁꯤꯡꯖꯨ ꯆꯥꯁꯤꯔꯥ ꯈꯜꯂꯒ ꯆꯥꯛ ꯊꯦꯡꯅ ꯆꯥꯕꯅꯦꯅ ꯇꯜꯂꯕ ꯄꯨꯛ ꯊꯟꯕ
ꯎꯝ
ꯄꯦꯔꯨꯠ ꯉꯔꯥꯡ ꯂꯩꯔꯛꯄꯗꯨ ꯑꯗꯨꯝ ꯂꯩꯔꯤ
ꯅꯌꯥꯝꯕꯗꯨ ꯐꯗ ꯂꯩꯕ ꯆꯥꯛ ꯊꯣꯡꯅꯤꯡꯕ ꯊꯣꯡꯕ ꯇꯜꯂꯦꯌꯦ
ꯊꯣꯡꯗꯕ꯭ꯔꯥ ꯃꯥꯁꯦ
ꯊꯣꯡꯕꯨꯗꯤ ꯊꯦ ꯊꯣꯡꯉꯤ
ꯆꯥꯛ ꯍꯦꯟꯖꯥꯡ ꯆꯥꯛ ꯑꯦ ꯍꯦꯟꯖꯥꯡꯒꯨꯝꯕꯗꯤ ꯆꯥꯅꯤꯡꯉꯥꯏ ꯂꯩꯔꯤꯕ꯭ꯔꯣꯀꯣ ꯃꯥꯒꯤꯁꯦ
ꯗꯥꯜꯒ ꯑꯂꯨꯒ ꯂꯩꯌꯦ
ꯍꯨꯝ
ꯅꯣꯡ ꯆꯨꯗꯕ꯭ꯔꯣ
ꯉꯁꯥꯏꯗꯣ ꯆꯨꯑꯦ ꯑꯁ ꯑꯁꯤꯗꯗꯤ ꯑ ꯀꯩꯅꯣ ꯑꯗꯨꯝ ꯅꯣꯡ ꯆꯨꯏꯑꯦꯗ ꯑꯗꯨꯒ ꯅꯨꯡꯊꯤꯟꯗ ꯑꯣꯏꯔꯗꯤ ꯈꯔ ꯐꯕ ꯑꯗꯨꯒ ꯑꯌꯨꯛꯇꯒꯨꯝꯕꯗꯤ ꯑꯁ ꯑꯁ ꯇꯨꯝ ꯆꯨꯕꯅꯦ ꯅꯨꯡꯗꯥꯡꯗ
ꯆꯨꯒꯨꯝ ꯇꯧꯋꯦꯗ ꯉꯔꯥꯛ ꯉꯁꯥꯥꯏ
ꯑꯌꯨꯛꯇꯗꯤ ꯑꯗꯨꯝ ꯆꯨꯑꯦꯗ ꯅꯣꯡꯁꯦ ꯀꯩ ꯍꯦꯟꯖꯥꯡ ꯆꯥꯔꯅꯤ ꯉꯁꯤꯗꯤ
ꯃꯥꯏꯔꯦꯟ ꯃꯅꯥ ꯆꯥꯗꯧ ꯃꯥꯜꯂꯦ ꯉꯔꯥꯡ ꯂꯩꯔꯛꯄꯗꯣ ꯊꯔꯣꯏꯒ ꯆꯥꯕ ꯉꯔꯥꯡ ꯃꯣꯔꯅꯤꯡ ꯑꯦ ꯉꯁꯥꯏ ꯃꯣꯔꯅꯤꯡꯗꯣ
ꯎꯝ
ꯉꯔꯥꯡꯅ ꯌꯦꯟ ꯆꯥꯏꯌꯦ ꯃꯥꯏꯔꯦꯟ ꯃꯅꯥ ꯑꯣꯏꯔꯅꯤ ꯉꯁꯤꯒꯤ ꯃꯩꯗꯤ ꯂꯥꯛꯄ ꯅꯠꯇ꯭ꯔꯣ
ꯃꯩꯗꯤ ꯂꯥꯛꯑ ꯍꯣꯏ
ꯅꯦꯠꯋꯥꯛ ꯀꯩꯀꯥꯗꯤ ꯅꯨꯉꯥꯏꯕꯔꯣ
ꯅꯦꯋꯥꯛ ꯍꯧꯖꯤꯛꯀꯥꯟꯗꯤ ꯅꯦꯋꯥꯛ ꯑꯗꯨꯝ ꯅꯨꯉꯥꯏꯌꯦ
ꯁꯟꯇ꯭ꯔꯤ ꯆꯠꯂꯝꯅꯤꯅꯦ
ꯍꯥꯥ
ꯁꯟꯇ꯭ꯔꯤꯗꯤ ꯆꯠꯅꯝꯅꯤ ꯑꯦ ꯆꯠꯂꯝꯅꯦꯕ ꯈꯨꯟꯖꯤꯟꯅ ꯅꯣꯏ ꯃꯥꯗꯤ ꯆꯠꯂꯣꯏꯗ꯭ꯔꯣ
ꯑꯩꯈꯣꯏ ꯃꯥ ꯉꯔꯥꯡ ꯆꯠꯂꯦ ꯑꯗꯣ ꯅꯨꯄꯤꯁꯤꯡꯗꯤ ꯍꯧꯖꯤꯛꯀꯥꯟ ꯃꯇꯝ ꯈꯔ ꯀꯩꯅꯣ ꯇꯧꯔꯅꯤ ꯍꯥꯏ ꯕ꯭ꯔꯦꯛ ꯂꯩꯔꯅꯤ ꯍꯥꯏ ꯃꯣꯏ ꯇꯧꯔꯔꯣꯏ ꯍꯥꯏꯌꯦ ꯀꯩꯅꯣ ꯊꯕꯛꯁꯨ ꯑꯗꯨꯝ ꯂꯩꯕꯅꯤꯅꯀꯣ ꯆꯤꯟꯕꯅꯤꯅ
ꯈꯔ ꯏꯪꯅꯔꯛꯄꯩꯔꯥ
ꯑꯥ
ꯏꯔꯥꯡꯗꯣ ꯂꯥꯛꯅꯤꯉꯥꯏ ꯃꯇꯝ ꯈꯪꯗꯦꯕ
ꯒ꯭ꯌꯥꯁꯀꯤ ꯅꯪ ꯁꯦꯝꯅꯤ ꯍꯥꯏꯕꯗꯣ ꯁꯦꯝꯕ ꯂꯣꯏꯔꯕꯣ
ꯑꯩꯒꯤꯗꯣ ꯀꯩꯅꯣ ꯃꯣꯏ ꯒ꯭ꯦꯁꯇꯣ ꯀꯩꯅꯣ ꯂꯩꯗꯦ ꯍꯥꯏꯌꯦ ꯍꯧꯖꯤꯛꯀꯥꯟꯀꯣ ꯄꯨꯔꯛꯄꯤꯗꯦ ꯍꯥꯏꯕ ꯑꯗꯨꯅ ꯀꯩꯅꯣ ꯑꯁꯤꯒꯤ ꯅꯍꯥꯟꯒꯤ ꯍꯞꯇꯥꯗ ꯄꯤꯔꯅꯤ ꯍꯥꯏꯔꯒ ꯈꯪꯗꯦ ꯃꯣꯏꯗꯣ ꯂꯩꯇꯕꯒꯤꯔꯣ ꯑꯃꯨꯛꯀ ꯍꯥꯏꯔꯇꯣ
ꯂꯧꯗꯤ ꯂꯤꯡꯅꯔꯝꯅꯤꯅꯦ ꯍꯧꯖꯤꯛꯀꯥꯟ
ꯂꯧꯔꯣ
ꯎꯝ
ꯃꯤ ꯑꯇꯣꯞꯄꯗꯤ ꯀꯩꯅꯣ ꯀꯟꯅ ꯇꯧꯔ ꯑꯩꯈꯣꯏꯗꯤ ꯂꯣꯏꯁꯤꯟꯈ꯭ꯔꯕꯅꯤꯅ ꯂꯧꯒꯤꯗꯤ ꯏꯁꯤꯡꯒꯨꯝꯕ ꯌꯦꯡꯕ ꯈꯛꯇꯅꯦꯕ
ꯑꯁ ꯊꯨꯏꯀꯣ ꯈꯪꯍꯧꯗꯦ ꯃꯇꯝꯗꯣ
ꯑꯝ
ꯄꯣꯛꯁꯤ ꯁꯥꯔ ꯂꯩꯔꯤꯅꯦ ꯉꯁꯥꯏ ꯊꯥꯡꯖꯤꯡ ꯃꯦꯠꯄ ꯆꯥꯔꯨꯕ ꯑꯁ
ꯎꯝ ꯍꯝ
ꯅꯣꯏꯗꯥꯁꯨ ꯆꯥꯕꯒꯤ ꯑꯁ ꯄꯨꯛ ꯁꯥꯏꯌꯦꯅꯦ
ꯑꯩꯈꯣꯏꯁꯨ ꯁꯥꯏꯌꯦ
ꯀꯅꯥ ꯀꯅꯥ ꯂꯩꯔꯤꯅꯣ ꯅꯪꯗꯤ ꯌꯨꯝꯗꯔꯣ
ꯍꯧꯖꯤꯛꯗꯤ ꯃꯤ ꯂꯣꯏꯅ ꯂꯩꯌꯦꯗ ꯍꯣꯔꯦꯟꯅꯨꯡ ꯀꯩꯅꯣ ꯆꯔꯁ ꯀꯥꯀꯅꯤ ꯍꯥꯏ ꯑꯗꯨ ꯑꯩꯗꯤ ꯃ ꯀꯩꯅꯣ ꯑꯌꯨꯛꯇꯛꯇꯁꯨ ꯆꯠꯇꯦ ꯅꯣꯡ ꯆꯨꯕ ꯀꯣ ꯍꯨꯝ ꯍꯨꯝ ꯍꯨꯝ
ꯉꯁꯤ ꯀꯩ ꯅꯨꯡꯗꯥꯡ ꯍꯥꯏꯗꯤ ꯂ ꯑꯣ ꯂꯥꯁ ꯁꯟꯗꯦ ꯑꯣꯏꯕꯀꯣ
ꯑꯣ ꯚꯤꯕꯕꯣ ꯁꯝ ꯁꯔꯚꯤꯁ ꯂꯩꯌꯦ ꯍꯥꯏꯌꯦ
ꯑꯆꯥ ꯑꯆꯥ ꯍꯧꯖꯤꯛꯇꯤ ꯅꯣꯡꯆꯨꯕ ꯅ ꯑꯦ ꯆꯨꯗꯕ ꯅꯠꯇ꯭ꯔꯣ
ꯍꯧꯖꯤꯛꯇꯤ ꯆꯨꯗꯦ
ꯅꯃꯥꯜ ꯉꯔꯥꯡ ꯐꯣꯟ ꯇꯧꯔꯛꯄ꯭ꯔꯥ
ꯀꯅꯥꯅꯣ
ꯅꯨꯄꯥ ꯑꯃꯥ
ꯑꯣ ꯗꯗꯥꯒꯤ ꯏꯝ ꯃꯃꯥꯟꯅ ꯕꯅꯤ ꯍꯥꯏꯌꯦ ꯇꯧꯔꯛ ꯑꯦ
ꯅꯣꯏ ꯗꯥꯗ ꯄꯤꯈꯤ
ꯅꯪꯕꯨꯁꯨ ꯇꯧꯋꯦ ꯍꯥꯏꯌꯦ ꯅꯪꯕꯨꯁꯨ ꯇꯧꯕ ꯐꯪꯉꯦ ꯍꯥꯏꯌꯦ
ꯑꯩ ꯇꯧꯕ ꯂꯣꯏꯔ ꯃꯇꯨꯡꯗ
ꯏꯅꯝꯃ ꯍꯥꯏꯒꯦꯔꯣ ꯑꯗꯨꯁꯨ ꯇꯧꯕ ꯐꯪꯉꯦ ꯍꯥꯏ
ꯎꯝ ꯅꯣꯛꯅꯤꯡꯉꯤ ꯃꯥꯅ ꯇꯧꯍꯟꯂꯤꯅꯦ ꯋꯥ ꯑꯗꯨꯁꯨ
ꯑꯩꯉꯣꯟꯗꯁꯨ ꯍꯥꯏꯔꯛꯑꯦ ꯇꯖꯥꯅ ꯑꯗꯨꯒꯤ ꯑꯩꯅ ꯅꯨꯡꯗꯥꯡꯗ ꯇꯧꯒꯦ ꯍꯥꯏꯔꯒꯦ
ꯑꯧ ꯑꯧ
ꯃꯤ ꯂꯛꯕ꯭ꯔꯣ
ꯑꯩꯈꯣꯏ ꯌꯨꯝꯕꯨꯅꯦ
ꯄꯨ ꯂꯥꯛꯑꯗꯤ ꯀꯧꯗ ꯌꯥꯗꯦꯅꯦꯍꯦ ꯕꯥꯠꯔꯨꯝꯗ ꯂꯩꯔꯁꯨ ꯀꯅꯥ ꯂꯩꯒꯩ
ꯕꯣꯜ ꯌꯦꯡꯉꯦꯍꯦ ꯉꯁꯥꯏꯗꯤ ꯑꯩꯗꯤ
ꯅꯪꯗꯤ ꯌꯨꯝ ꯂꯥꯛꯅꯤꯡꯗ꯭ꯔꯣ
ꯃꯔꯛꯇ ꯂꯥꯛꯑꯒ ꯃꯔꯛꯇ ꯆꯠꯄꯗꯣ ꯅꯨꯡꯉꯥꯏ ꯍꯥꯏꯗꯤ ꯀꯨꯏꯅ ꯂꯩꯕꯗꯤ ꯅꯨꯡꯉꯥꯏꯇꯦ ꯑꯃꯨꯛ
ꯁꯨꯇꯤ ꯂꯧꯋꯣꯁꯨ ꯌꯥꯗꯦ
ꯁꯟꯗꯦ ꯍꯥꯏꯗꯤ ꯂꯥꯛꯑꯁꯨꯀꯣ ꯁꯟꯗꯦ ꯈꯛꯇꯪ ꯁꯨꯇꯤ ꯄꯤꯕꯅꯤꯅꯀꯣ
ꯎꯝ
ꯐ꯭ꯔꯛ ꯇꯥꯕꯗꯣ
ꯀꯩ ꯂꯥꯛꯄ ꯅꯨꯃꯤꯠꯇ ꯀꯩꯁꯨ ꯇꯩꯗꯕ ꯅꯠꯇ꯭ꯔꯣ ꯂꯝꯕꯤꯗꯣ ꯅꯣꯏꯅꯤ
ꯀꯩꯁꯨ ꯇꯧꯗꯦ
ꯑ ꯀꯣꯇꯤ ꯌꯥꯎꯕ ꯅꯠꯇ꯭ꯔꯣ
ꯎꯝ ꯑꯗꯨ ꯌꯥꯎꯗꯕꯤꯅ ꯂꯥꯛꯄꯅꯦ ꯑꯩꯈꯣꯏꯗꯣ ꯑ ꯀꯩꯅꯣ ꯃꯣꯏ ꯀꯩꯁꯨ ꯇꯧꯗ꯭ꯔꯤꯅ ꯑꯗꯨꯝ ꯀꯩꯅꯣ ꯏꯆꯝ ꯆꯝꯅ ꯂꯩꯌꯦ ꯃꯣꯏꯁꯨ
ꯐꯩꯌꯦ ꯑꯗꯨꯗꯤ
ꯑ ꯅꯪꯒꯤ ꯏꯗꯥꯅ ꯍꯥꯏꯔꯛꯑꯦ ꯑꯩꯈꯣꯏꯅ ꯈꯔ ꯍꯦꯜꯂꯀꯥꯟꯗ ꯃꯣꯏꯒꯤ ꯀꯩꯅꯣ ꯈꯨꯟꯗꯣ ꯍꯦꯜꯂ ꯀꯥꯟꯗ ꯍꯧꯖꯤꯛꯇꯤ ꯍꯦꯟꯈ꯭ꯔꯦ ꯀꯔꯤꯁꯨ ꯀꯩꯅꯣ ꯀꯤꯅꯤꯡꯉꯥꯏ ꯂꯩꯇ꯭ꯔꯦ ꯍꯥꯏ
ꯑꯗꯨ ꯅꯣꯢꯅꯦ
ꯅꯪꯒꯤ ꯅꯅꯦꯒ ꯑꯩꯈꯣꯏ ꯑꯍꯨꯝ
ꯎꯝ ꯅꯣꯢ ꯑꯍꯨꯝ ꯈꯇꯥ
ꯑꯥ
ꯅꯪꯁꯨ ꯀꯤꯔꯝꯅꯤꯅꯦ ꯐꯝꯕꯗ
ꯍꯥꯥ
ꯀꯤꯔꯝꯅꯤꯅꯦ
ꯌꯥꯝ ꯀꯤꯕꯗꯤ ꯅꯠꯇꯦꯗ
ꯅꯍꯥꯟ ꯑꯐꯧꯒ ꯅꯣꯏꯅꯤ ꯏꯁꯀꯣ ꯌꯥꯎꯗ ꯆꯠꯈꯤꯕ ꯅꯠꯇ꯭ꯔꯣ
ꯑꯥ ꯑꯗꯨꯗꯤ ꯌꯥꯝꯒꯤꯌꯦ ꯑꯗꯨꯗꯤ ꯗ꯭ꯔꯥꯏꯚꯔꯅꯅꯦꯕ ꯃꯥꯅ ꯑꯩꯈꯣꯏꯅꯤꯕꯨ ꯀꯤꯍꯜꯂꯤꯅꯦꯕ ꯑ ꯀꯩꯅꯣ ꯃꯥꯁꯨ ꯅꯣꯔꯃꯦꯜꯒꯤ ꯅꯣꯔꯃꯦꯜ ꯑꯣꯏꯇꯕꯒꯤꯀꯣ ꯑꯗꯣ ꯑꯩꯈꯣꯏ ꯑꯅꯤ ꯑ ꯆꯠꯂꯔꯦ ꯑꯗꯣ ꯑꯗꯨ ꯑꯁꯤꯗ ꯀꯨꯝꯃꯒꯦ ꯍꯥꯏꯔꯒ ꯃꯥꯅ ꯁꯨꯛꯌꯥ ꯌꯥꯗꯕꯩ ꯑꯗꯨꯝ ꯒꯥꯔꯤꯗꯣ ꯑꯗꯨꯝ ꯊꯧꯕꯒꯤ ꯀꯥꯟꯅ ꯊꯧꯕꯒꯤꯗꯣ